ꯍꯜꯂꯣ ꯏꯁ ꯑ ꯆꯞ ꯃꯥꯟꯅꯗꯔꯣ ꯅꯪꯅ ꯍꯥꯏꯕꯗꯣ ꯑꯩꯅ ꯍꯪꯕ ꯆꯞ ꯃꯥꯟꯅꯗꯔꯣ
ꯃꯥꯟꯅꯗ꯭ꯔꯗꯤ
ꯑꯗꯨꯅꯦ ꯍꯣꯏ ꯑꯩ ꯏꯁꯤꯡ ꯍꯣꯏ ꯑꯩ ꯑꯁꯤꯅꯦ ꯑꯗꯨꯝ ꯍꯥꯏꯌꯨꯅ
ꯍꯦ ꯑꯦ ꯑꯗꯨꯒꯤꯔꯣ
ꯍꯣꯏ ꯑꯗꯨꯒꯤꯅꯦ ꯀꯔꯤ ꯇꯧꯕ꯭ꯔꯣ
ꯀꯔꯤꯕꯨ ꯇꯧꯔꯕꯨꯅꯤ
ꯅꯥꯀꯣꯡ ꯅꯥꯀꯣꯡꯒ ꯂꯣꯏ ꯐꯣꯒꯥꯏꯔꯦ
ꯑꯦ ꯉꯁꯥꯏꯗꯤ ꯇꯞꯅ ꯇꯞꯅ ꯉꯥꯡꯉꯦꯗꯥꯏꯅꯦ ꯑꯩ ꯍꯧꯖꯤꯛꯇꯤ ꯐꯨꯜ ꯏꯅꯔꯖꯤꯗ ꯑꯃꯨꯛ ꯉꯥꯡꯂꯦ
ꯍꯣꯍꯣꯏ ꯉꯥꯡꯂꯛꯑꯣ ꯉꯥꯡꯂꯛꯑꯣ ꯀꯩꯁꯨ ꯀꯥꯏꯗꯦ ꯎꯝ
ꯎꯝ ꯅꯪꯗꯤ ꯀꯩꯗꯧ ꯔꯤꯅꯣ ꯈꯪꯗꯦ ꯀꯔꯤꯒ ꯆꯥꯗꯣꯏꯅꯣ ꯎꯝ ꯀꯅꯥ ꯀꯅꯥ
ꯏꯃꯥꯟꯅꯕꯤꯈꯣꯏꯒ ꯎꯝ ꯌꯥꯛ ꯌꯥꯀꯥꯝ ꯆꯟꯗꯧꯔꯦ ꯍꯧꯖꯤꯛ ꯑꯦ ꯀꯅꯥꯔꯅꯦ ꯀꯅꯥꯔꯣ ꯍꯧꯖꯤꯛꯀꯤ ꯑꯩ ꯇꯧꯕꯗꯣ ꯀꯅꯥꯔꯣꯀꯣ
ꯑꯩꯗꯤ ꯌꯀꯥꯝ ꯆꯟꯕꯒꯤ ꯅꯠꯇꯦꯍꯦ ꯑꯗꯨꯗꯤ ꯏꯁꯥꯁꯤ ꯈꯔ ꯐ꯭ꯂꯦꯛꯁꯤꯕꯜ ꯑꯣꯏꯍꯟꯕꯅꯦ
ꯁꯦꯁ ꯁꯦꯁ ꯔꯕꯔꯅꯤ ꯀꯃꯤꯇꯤ
ꯁꯇ꯭ꯔꯦꯠꯆꯤꯡ ꯇꯧꯒꯅꯦ ꯍꯦꯍꯦꯍꯦ
ꯃꯥꯢꯅꯦ
ꯉꯥꯏꯍꯥꯛ ꯂꯩꯔꯗꯤ ꯍꯧꯒꯠꯂꯅꯤ ꯑꯗꯨꯒꯤ
ꯇ꯭ꯔꯤꯕꯣ ꯍꯥꯏꯁꯤ ꯍꯥꯎꯖꯤꯛ ꯐꯥꯎꯕ
ꯉꯁꯥꯏ ꯍꯧꯒꯠꯂꯦ ꯑꯗꯣ ꯃꯨꯛ ꯇꯨꯝꯃꯤꯅꯤ ꯍꯧꯖꯤꯛꯅ
ꯕꯁ
ꯍꯧꯖꯤꯛ ꯉꯥꯏꯍꯥꯛ ꯂꯩꯔꯗꯤ
ꯌꯥꯔꯦ
ꯀꯔꯤ ꯌꯥꯔꯕ ꯍꯥꯏꯖꯦ
ꯎꯝ ꯍꯌꯦꯡꯗꯤ ꯀꯥꯏ ꯆꯠꯇꯣꯏꯅꯣ
ꯍꯌꯦꯡꯁꯦ ꯑꯌꯨꯛꯇ ꯕꯣꯜ ꯌꯦꯡꯒꯅꯤ
ꯎꯝ
ꯑꯗꯨꯒ ꯅꯨꯡꯊꯤꯟꯗ ꯆꯥꯛ ꯇꯣꯛꯑꯒ ꯌꯨꯝ ꯂꯩꯒꯅꯤ ꯑ ꯆꯥꯔꯖꯇꯤ ꯑꯌꯨꯛꯇ ꯀꯒꯅꯦꯕꯀꯣ ꯑꯗꯨ ꯎꯝ ꯆꯠꯂꯔꯣꯏ ꯕꯣꯜ ꯌꯦꯡꯉꯅꯤ
ꯑꯣ ꯐꯩ ꯐꯩ ꯎꯝ ꯎꯝ ꯒꯨꯠ ꯒꯨꯠ ꯆꯥꯔꯆꯇꯒꯤ ꯕꯣꯜꯅ ꯍꯦꯟꯅ ꯂꯨꯏ ꯆꯨꯝꯃꯦ
ꯇꯥꯕꯅꯦꯍꯦ ꯃꯁꯤ ꯎꯝꯍꯨꯍꯨꯡ ꯑꯩꯅ ꯍꯥꯏꯁꯤ
ꯍꯣꯏ ꯇꯥꯒꯦ ꯇ
ꯑꯗꯨꯒ ꯅꯨꯃꯤꯗꯥꯡ ꯋꯥꯏꯔꯝꯗ ꯄꯨꯡ ꯑꯅꯤ ꯃꯈꯥꯏ ꯑꯗꯨꯋꯥꯏꯗ
ꯆ꯭ꯔꯁ ꯆꯠꯂꯅꯤ
ꯎꯝ ꯆꯥꯔꯖꯇ ꯆꯠꯂꯅꯤ ꯑꯗꯨ ꯄꯨꯡ ꯑꯍꯨꯝ ꯃꯔꯤ ꯑꯗꯨꯋꯥꯏꯗ ꯍꯜꯂꯛꯑꯅꯤ ꯌꯥꯔꯦ
ꯐꯥꯏ ꯐꯥꯏ
ꯀꯥꯏꯗ ꯐꯔꯤꯕ
ꯎꯝ ꯕꯣꯜꯗꯤ ꯌꯦꯡꯍꯧꯗꯕ ꯌꯥꯗꯦ ꯆꯔꯆꯇꯤ ꯆꯔꯆꯇꯤ ꯄꯪꯀꯥ ꯀꯥꯕ ꯌꯥꯏ ꯁꯤꯅꯦꯀꯣ
ꯢꯌꯥꯝꯕ ꯃꯦꯁꯤ ꯁꯤꯗꯩ ꯏꯁꯀꯤꯞ ꯇꯧꯕ ꯌꯥꯗꯦ
ꯑꯦ ꯀꯔꯤꯕꯨ ꯐꯖꯕ꯭ꯔꯥꯅꯦ
ꯎꯝ ꯐꯖꯕꯗꯤ ꯅꯠꯇꯦ
ꯍꯧꯖꯤꯛꯇꯤ ꯚꯥꯏꯔꯦꯜ ꯌꯥꯝ ꯆꯠꯂꯤꯗꯣ ꯎꯗ꯭ꯔꯣ
ꯑꯦ ꯃꯣꯋꯥ ꯂꯧꯗꯦ ꯑꯗꯨꯒꯨꯝꯕ
ꯍꯣꯏ ꯑꯗꯨꯕꯨꯗꯤꯀꯣ ꯑꯗꯨ ꯈꯪꯗꯦꯗ ꯑꯗꯨ ꯑꯗꯨꯕꯨ ꯑꯗꯨꯝ ꯌꯦꯡꯉꯗꯤ ꯃꯥꯅ ꯍꯦꯟꯅ ꯆꯠꯂꯦꯒꯣ
ꯎꯝ
ꯍꯣ ꯑꯩꯁꯨꯕꯨꯗꯤ ꯄꯥꯝꯗꯦꯕ ꯄꯥꯝꯕꯗꯤ ꯑꯗꯨ ꯍꯧꯖꯤꯛꯇꯣ ꯕꯤꯠ ꯁꯨꯝ ꯁꯨꯝ ꯍꯟꯖꯤꯜꯂꯛꯑꯦꯗ ꯑꯗꯨꯗꯣ ꯀꯔꯤꯔ ꯈꯪꯗꯦ
ꯎꯝ ꯎꯝ
ꯃꯤ ꯃꯤꯅ ꯑꯗꯨꯝ ꯎꯝ ꯅ ꯑꯗꯨꯏ ꯅꯠꯇꯕ ꯃꯤꯅ ꯑꯗꯨꯝ ꯉꯥꯡꯅꯕꯁꯦ ꯆꯨꯝꯕꯁꯨ ꯈꯔ ꯌꯥꯎꯋꯦꯕꯀꯣ ꯑꯗꯨꯝ ꯑꯩꯈꯣꯏꯁꯨ ꯌꯦꯡꯕꯅꯤꯅ
ꯍꯟꯅꯨꯔꯛ ꯍꯟꯅꯨꯔꯛꯄꯩ ꯍꯥꯏꯗꯤ ꯃꯦꯁꯤꯗꯣ ꯅꯠꯇꯕ ꯅꯪ ꯍꯟꯅꯨꯔꯛꯄꯩ
ꯍꯣꯏ ꯍꯣ ꯍꯣꯏꯌꯦ ꯍꯣꯏꯌꯦ ꯅꯪꯗꯤ ꯌꯥꯝ ꯏꯁ
ꯂꯩꯔꯛ ꯑꯦ ꯅꯪ ꯀꯌꯥꯅꯣ ꯆꯍꯤ ꯀꯌꯥꯅꯣ ꯑꯝꯇ ꯍꯥꯏꯔꯣꯅꯦ
ꯍꯥꯏꯕ ꯌꯥꯗꯦ
ꯍꯥꯏꯔꯣꯅꯤ
ꯑꯦ ꯑꯗꯨꯒꯨꯝꯕ ꯍꯥꯢꯕ ꯌꯥꯗꯦ
ꯁꯤꯗꯔꯥ
ꯑꯥꯏ꯫
ꯃꯤ ꯑꯗꯨꯝ ꯍꯥꯏꯅꯩꯅ
ꯍꯥꯝ ꯀꯣ ꯍꯣꯏ ꯍꯣꯏ ꯍꯥꯏꯕꯤꯒꯦ ꯌꯥꯕꯤꯒꯦ ꯌꯥꯝ ꯍꯥꯏꯍꯟꯅꯤꯡꯉꯗꯤ ꯇ꯭ꯋꯦꯟꯇꯤ ꯇꯨꯅꯦ ꯑꯩ
ꯇ꯭ꯋꯦꯟꯇꯤ ꯇꯨ
ꯍꯣꯏ
ꯎꯝ ꯎꯝ ꯎꯝ ꯑꯗꯨꯗꯤ ꯑꯍꯥꯟ ꯌꯥꯝ ꯑꯣꯏꯗ꯭ꯔꯤꯗ
ꯑꯗꯨꯅꯦ ꯑꯩꯅ ꯍꯜꯂꯝꯃꯅꯤ ꯅꯪꯁꯨ ꯁꯤꯌꯥ
ꯑꯣ ꯆꯤꯆꯦ ꯑꯩꯅ ꯍꯟꯖꯔꯦ ꯆꯤꯆꯦ
ꯅꯪ ꯅꯪ ꯀꯌꯥꯅꯣꯅꯦ ꯍꯥꯏꯔꯛꯑꯣꯅꯦ
ꯇ꯭ꯋꯦꯟꯇꯤ ꯊ꯭ꯔꯤ
ꯁꯤꯁ ꯐꯣꯔꯔ ꯐꯥꯏꯕꯔ ꯅꯪ
ꯊ꯭ꯔꯤ
ꯁꯠ ꯍꯥꯏꯔꯛꯑꯣ ꯑꯣ ꯅꯆꯤꯟ ꯊꯤꯒꯅꯨ
ꯑꯦ ꯌꯥꯔꯦ ꯊꯥꯖꯗ ꯇꯣꯛꯑꯣ
ꯍꯣꯏ ꯍꯣꯏ ꯆꯨꯝꯃꯦ ꯆꯨꯝꯃꯦ ꯆꯨꯝꯃꯦ ꯆꯨꯝꯃꯦ ꯍꯣꯏ ꯑꯁ ꯀꯩꯗꯧꯔꯝꯃꯤꯅꯣ
ꯀꯌꯥꯔꯛ ꯁꯨꯔꯦ
ꯑꯦ
ꯎꯝ ꯍꯧꯖꯤꯛꯇꯤ ꯑꯃꯨꯛ ꯁꯤꯜꯂꯒꯦ ꯐꯝꯃꯤ ꯐꯝꯃꯤ
ꯑꯣ ꯍꯣꯏ ꯐꯝꯃꯨ ꯀꯩꯗꯧꯔꯝꯃꯤꯅꯣ ꯍꯧꯖꯤꯛꯅ ꯑꯃꯨꯛ
ꯍꯧꯖꯤꯛꯅ ꯂꯦꯞꯄꯤ
ꯑꯣ ꯀꯔꯝ ꯀꯥꯟꯗ ꯆꯠꯄ ꯍꯧꯗꯣꯏꯅꯣ ꯑꯗꯨꯗꯤ
ꯍꯥꯌꯦꯡ
ꯑꯣ ꯍꯣꯏ ꯑꯗꯨꯗꯤ ꯑꯗꯨꯝ ꯂꯦꯞꯄꯣ ꯅꯣꯏ ꯃꯥꯍꯣꯏꯅ ꯆꯥꯛ ꯆꯥꯕ ꯀꯧꯔꯁꯨ ꯂꯦꯞꯄꯨ ꯀꯣ ꯑꯗꯨꯝ ꯆꯠꯄꯗꯣ ꯍꯌꯦꯡ ꯍꯧꯅꯤ ꯍꯥꯏꯕꯅꯤꯅ ꯂꯦꯞꯄꯣ ꯑꯗꯨꯝ
ꯃꯤ ꯁꯤꯗ ꯄꯨꯔꯛꯑꯣ ꯍꯥꯏꯗꯣꯏꯅꯦ
ꯎꯝ ꯍꯣꯏ ꯍꯥꯏꯌꯣ ꯅꯣꯏ ꯃꯥꯅ ꯀꯣꯟꯄꯥꯛ ꯂꯪꯂꯛꯄꯁꯨ ꯀꯅꯥꯅ ꯈꯪꯕ
ꯀꯝꯄꯥꯛ ꯂꯥꯛꯇꯣꯏ ꯅꯠꯇꯦꯅꯦ ꯈꯥꯝꯕꯩ ꯂꯥꯛꯇꯣꯏꯅꯤ
ꯅ ꯋꯥ ꯀ ꯆꯞꯄꯜꯒ ꯆꯥꯔꯗ꯭ꯔꯣ
ꯆꯥꯕꯥꯎꯕꯗꯤ ꯎꯝ ꯅꯨꯄꯥꯅꯤꯗꯅ ꯑꯗꯨꯗꯤ ꯍꯦꯟꯅ ꯍꯦꯟꯅ ꯆꯥꯔꯛꯏꯅꯤ
ꯑꯩꯈꯣꯏꯗꯤ ꯃꯔꯛ ꯃꯔꯛꯇ ꯆꯥꯛ ꯌꯦꯟꯁꯥꯡ ꯊꯣꯡꯕ ꯀꯥꯟꯗ ꯆꯥꯛ ꯀꯥꯕꯒꯤ ꯐꯥꯎꯕꯁꯨ ꯆꯩꯕꯅꯤ ꯑꯁ ꯃꯣꯏꯅ ꯀꯥꯕꯗꯤꯀꯣ ꯀꯩꯝ ꯇꯧꯔꯣꯏ ꯑꯩꯈꯣꯏꯅ ꯀꯥꯍꯜꯂꯗꯤꯀꯣ ꯆꯥꯏꯁꯦ ꯑꯁ
ꯑꯗꯨꯕꯨ ꯑꯗꯨꯕꯨꯗꯤ ꯍꯥꯏꯕꯤꯌꯨꯔ ꯑꯩ
ꯍꯥꯏꯕꯤꯒꯅꯨ
ꯍꯥ
ꯍꯥꯏꯕꯤꯒꯅꯨꯕ
ꯑꯣ ꯑꯣ ꯍꯥꯏꯒꯅꯨ ꯍꯥꯏꯔꯕꯅꯤꯅ ꯍꯥꯏꯔꯔꯣꯏꯒꯦ
ꯍꯣꯏ ꯅꯪꯗꯤ ꯃꯔꯣꯟ ꯌꯥꯝ ꯈꯣꯏꯗꯦꯅ
ꯑꯩꯕꯨꯔꯣ ꯍꯥꯏꯁꯦ
ꯍꯣꯏ ꯅꯪꯕꯨꯅꯦ ꯍꯥꯏꯁꯦ
ꯎꯝ ꯈꯪꯗꯦ ꯑꯩꯁꯨ ꯀꯃꯥꯏꯅ ꯉꯥꯡꯉꯤꯅꯣ ꯑꯩꯕꯣ
ꯑꯣ ꯈꯣꯏꯗꯕꯤꯗ ꯉꯥꯡꯉꯁꯤꯀꯣ ꯑꯗꯨꯗꯤ ꯑꯩꯁꯨ ꯉꯥꯡꯉꯒꯦ
ꯉꯥꯡꯉꯨ ꯅꯪ ꯅꯪ ꯅꯪꯁꯨ ꯈꯣꯏꯗꯦꯗ ꯃꯔꯛ ꯃꯔꯛꯇ ꯈꯣꯏꯕꯩ ꯋꯥꯅꯤ ꯑꯩꯁꯨ ꯑꯗꯨꯕꯨꯗꯤ ꯈꯣꯏꯔꯝꯅꯤꯗ
ꯑꯩ ꯑꯩꯅ ꯈꯣꯏꯕꯁꯤꯀꯣ ꯁꯣꯝꯗ ꯃꯤ ꯈꯣꯏꯕꯁꯤꯡꯒ ꯑꯗꯨꯝ ꯉꯥꯡꯅꯕ ꯑꯩꯁꯦ ꯈꯣꯏꯔꯛꯈ꯭ꯔꯦꯕ ꯌꯥꯗ꯭ꯔꯦꯕ
ꯎꯝ ꯎꯝ
ꯑꯩ ꯇꯁꯦꯡꯅꯗꯤ ꯑꯩ ꯈꯣꯏꯗꯕꯅꯦ
ꯑꯩꯁꯨ ꯈꯣꯏꯔꯝꯗꯕꯅꯦ ꯍꯧꯖꯤꯛꯇꯤ ꯍꯧꯖꯤꯛꯇꯤ ꯈꯨꯟꯗ ꯂꯩꯔꯕꯅꯤꯅꯀꯣ ꯑꯗꯨ ꯉꯥꯡꯉꯛꯇꯕꯗꯨꯗ ꯁꯨꯝ ꯀꯔꯤ ꯍꯥꯏꯁꯤꯔꯥ ꯉꯥꯡꯉꯣꯟꯟꯗꯕꯩ ꯍꯥꯏꯇꯥꯔꯦ ꯁꯨꯝ ꯁꯨꯝ ꯀꯧꯁꯤꯜꯂꯛꯑꯕ
ꯑꯣ ꯆꯤꯡꯕ꯭ꯔꯣ ꯑꯗꯨꯗꯤ ꯅꯪꯁꯨ ꯍꯟꯅꯨꯔꯦꯅꯦꯀꯣ
ꯑ ꯑꯗꯨꯃꯥꯏ ꯍꯥꯏꯇꯥꯔꯦ ꯑꯗꯨꯕꯨ ꯈꯦꯗꯥꯕꯨꯗꯤ ꯑꯣꯏꯗꯗꯔꯥ
ꯍꯣꯏ ꯍꯣꯏ ꯍꯣꯏ ꯆꯨꯝꯃꯤ ꯆꯨꯝꯃꯤ ꯑꯆꯨꯝꯕ ꯉꯥꯛꯇꯅꯦ ꯑꯩꯈꯣꯏ ꯏꯄꯨꯅ ꯉꯥꯡꯕꯤꯔꯤꯁꯦ
ꯁꯦ ꯑꯗꯨꯗꯤ ꯅꯪꯅꯦ ꯑꯩꯈꯣꯏꯐꯧ ꯇꯥꯔꯦꯅꯦꯍ
ꯎꯝ
ꯑꯕꯣ ꯍꯥ ꯍꯥ ꯍꯥ ꯑ
ꯍꯅꯨꯊꯥꯡꯁꯤꯗ
ꯍꯅꯤꯊꯪꯗꯤ ꯆꯩ ꯆꯥꯅꯤꯡꯕ꯭ꯔꯒꯦ ꯎ ꯍꯅꯊꯥꯡꯗ ꯆꯩ ꯆꯥꯅꯤꯡꯕ꯭ꯔꯅꯦ
ꯆꯩꯅꯠꯇꯦ ꯆꯩꯅꯗꯦ ꯀꯔꯤꯔꯥ ꯈꯪꯕ꯭ꯔꯥ
ꯎ ꯐꯔꯤ
ꯆꯩꯗꯒꯤ ꯍꯦꯟꯕ ꯑꯃꯗꯣ
ꯀꯩꯅꯣ ꯍꯥꯏꯁꯦ
ꯆꯩꯁꯨ
ꯎꯝ ꯆꯩꯁꯨꯗꯨꯁꯨ ꯆꯩꯦꯡꯅꯤꯅꯦꯍꯦ
ꯑꯗꯨ ꯑꯣꯏꯔꯁꯨ ꯃꯥꯟꯅꯗꯦ
ꯎꯝ ꯍꯣꯏ ꯍꯣꯏ ꯃꯥꯟꯅꯗꯦ ꯃꯥꯟꯅꯗꯦ ꯑꯩꯈꯣꯏꯕꯧꯅ ꯍꯥꯏꯔꯗꯤ ꯂꯣꯏ ꯆꯨꯝꯃꯦ
ꯏꯆꯥꯛꯇꯤ ꯀꯅꯥ ꯊꯣꯡꯗꯣꯏꯅꯣ
ꯆꯥꯛꯁꯦ ꯑꯩꯈꯣꯏ ꯑꯗꯨꯝ ꯆꯥꯛꯈꯣꯏꯅ ꯊꯣꯡꯒꯅꯤ
ꯑꯣ ꯌꯥꯝ ꯅꯨꯡꯉꯥꯏ ꯅꯣꯏꯗꯤ ꯋꯥ ꯅꯣꯏꯅ ꯑꯗꯨꯝ ꯖꯥꯈꯣꯏ ꯂꯩꯕꯅꯤꯅ ꯅꯨꯡ ꯑꯩꯗꯣ
ꯎꯝ ꯎꯝ ꯅꯪꯗꯤ ꯍꯣꯁꯇꯦꯜꯗ ꯊꯣꯡꯕ꯭ꯔꯣ ꯅꯪ ꯍꯣꯁꯇꯦꯜ ꯂꯩꯒꯗꯥꯏꯅꯦ
ꯎꯝ
ꯎꯝ ꯍꯣꯁꯇꯦꯜꯗꯨꯗ ꯂꯩꯕꯕꯨ ꯆꯥꯛ ꯊꯣꯡꯅꯕ꯭ꯔꯅꯦ
ꯑꯗꯨ ꯑꯣꯏꯔꯁꯨꯀꯣ ꯌꯨꯝ ꯈꯦꯠꯅꯕ ꯌꯥꯝ ꯂꯩ ꯃꯔꯝꯗꯤ ꯑꯩꯈꯣꯏꯒꯤ ꯁꯤꯗꯅ ꯍꯥꯎꯇꯦ ꯅꯣꯏꯒꯤꯁꯤ ꯑꯗꯨꯗꯅ ꯌꯥꯝ ꯍꯥꯎꯋꯦꯅ
ꯐꯅꯤ ꯍꯣꯔꯦꯟ ꯅꯨꯃꯤꯗꯥꯡꯗꯤ ꯏꯟꯖꯥꯡ ꯍꯧꯅꯤ ꯍꯥꯏꯕꯅꯤꯅꯦ ꯉꯁꯤ ꯂꯧ ꯍꯨꯟꯕꯒꯤ ꯑꯦ
ꯅꯪꯒꯤꯗꯣ ꯏꯟꯥ ꯑꯔꯥꯎꯕ ꯆꯥꯅꯤ ꯁꯤꯅꯤ ꯑꯩꯉꯣꯟꯗ ꯎꯁꯤꯠꯇ꯭ꯦꯔꯤꯕ ꯅꯪꯒꯤꯁꯦ
ꯑꯥ
ꯑꯩ ꯑꯩꯅ ꯁꯥꯎꯔꯗꯤꯒꯣ ꯍꯣꯔꯦꯟ ꯅꯨꯡꯗꯥꯡ ꯏꯟꯁꯥꯡ ꯑꯍꯥꯎꯕꯗꯣ ꯀꯦꯟꯁꯦꯜ ꯇꯧꯕꯤꯅꯤ
ꯎꯝ ꯉꯃꯗꯤ
ꯍꯅꯦ ꯌꯦꯡꯅꯕ ꯇꯥꯔꯦꯗꯅ ꯑꯩ ꯄꯋꯥꯔ ꯀꯌꯥꯃꯨꯛ ꯄꯥꯏ ꯁꯤ ꯅꯪ ꯈꯪꯗꯕ꯭ꯔꯣ
ꯑꯩꯈꯣꯏꯗ ꯂꯥꯛꯑꯣ ꯑꯗꯨꯒ ꯀꯦꯟꯁꯦꯜ ꯇꯧꯔꯨ ꯂꯥꯛꯑꯣ ꯅꯪ ꯍꯜꯂꯔꯣꯏ ꯑꯗꯨꯗꯩꯗꯤ
ꯏ ꯀꯩꯒꯤ
ꯈꯪꯗꯦ ꯑꯩꯁꯨ ꯅꯪ ꯍꯜꯂꯔꯣꯏ
ꯑ
ꯀꯟꯗ‍꯭ꯔꯁꯨ ꯀꯥꯏꯗꯦ
ꯎꯝ ꯀꯥꯏꯗꯦ ꯀꯥꯏ ꯀꯅꯥꯗ ꯂꯩꯗꯣꯏꯕ ꯅꯪꯗꯤ
ꯎꯝ ꯅꯪꯉꯣꯟꯗ ꯅꯠꯇ꯭ꯔꯗꯤ
ꯎꯝ ꯍꯥꯏꯖꯤꯜꯂꯣ ꯍꯥꯏꯖꯤꯜꯂꯣ
ꯑꯣ ꯑꯗꯨꯗꯤ ꯅꯣꯏ ꯕꯥꯗ ꯂꯩꯌꯣ ꯍꯥꯏꯔꯣ
ꯈꯪꯗꯦ ꯈꯪꯗꯦ ꯁꯨꯝ ꯍꯥꯏꯖꯕꯩ ꯋꯥꯅꯤ
ꯍꯣꯏ ꯍꯣꯏ ꯍꯣꯏ
ꯍꯣꯁꯇꯦꯜꯗ ꯀꯩ ꯅꯣꯏ ꯀꯔꯤ ꯇꯝꯕꯅꯣ ꯍꯣꯁꯇꯦꯜ ꯂꯩꯔꯤꯗꯤ
ꯑꯩ
ꯀꯣꯂꯦꯖ ꯇꯝꯕ꯭ꯔꯣ
ꯍꯣꯏ ꯅꯠꯇꯦ ꯌꯨꯝꯁꯤ ꯈꯇꯡꯅꯦ
ꯋꯥ ꯊꯨ ꯋꯔꯦꯝ ꯑꯁꯤꯁꯦꯡꯕ ꯍꯪ ꯑꯁꯤ ꯑꯁꯦꯡꯕ ꯍꯪꯉꯁꯨ ꯑꯣꯏꯗꯕ ꯄꯥꯗꯕ ꯉꯥꯛꯇ ꯍꯪꯉꯔꯤ
ꯀꯣꯂꯤꯛ ꯐꯦꯡꯕꯒꯨꯝꯕ ꯑꯌꯨꯛꯀꯤ ꯆꯥꯛ ꯏꯟꯁꯥꯡ ꯄꯤꯕꯒꯨꯝꯕ
ꯁꯨꯝ ꯁꯨꯝ ꯊꯥꯖꯔꯛꯇ꯭ꯔꯦꯗ
ꯑ ꯊꯥꯖꯕ ꯍꯥꯏ ꯊꯥꯖꯕ ꯊꯥꯖꯗꯕ ꯍꯥꯏꯁꯤꯗꯤ ꯅꯣꯏꯒꯤ ꯋꯥꯗꯑꯣ ꯑꯩꯗꯤ ꯄꯨꯟꯁꯤꯗ ꯑꯣꯏꯗꯕ ꯉꯥꯡꯕ ꯍꯩꯇꯦ ꯍꯥꯏꯇꯥꯔꯦ
ꯎꯝ ꯎꯝ ꯍꯣꯁꯇꯦꯜꯗ ꯂꯩꯕꯕꯨ ꯋꯥꯏ ꯁꯤꯠꯄ ꯇꯝꯃꯤꯌꯦ ꯊꯥꯖꯤꯟꯂꯛꯇꯅ ꯍꯟꯅꯨ
ꯍꯩꯃꯥ ꯍꯣꯁꯇꯦꯜꯗ ꯂꯩꯕꯁꯦ ꯋꯥꯔꯗꯦꯟꯁꯤꯡꯁꯨ ꯍꯣꯁꯇꯦꯜꯗ ꯂꯩꯕꯅꯦ ꯃꯣꯏꯁꯦ ꯀꯔꯤ ꯇꯧꯕ꯭ꯔꯥ ꯑꯗꯨꯗꯤ
ꯍꯣꯏꯅꯦ ꯑꯗꯨ ꯍꯣꯁꯇꯦꯜꯗ ꯋꯥꯔꯗꯦꯟ ꯑꯣꯏꯅ ꯂꯩꯔꯤ ꯍꯥꯏꯕ ꯀꯩꯗꯧꯒꯦꯕ ꯅꯣꯏ ꯍꯣꯁꯇꯦꯜꯗ ꯂꯩꯔꯤ ꯍꯥꯏ ꯏ
ꯑꯗꯨ ꯑꯗꯨꯅꯦ ꯀꯥꯏꯅ
ꯌꯥꯔꯦ ꯅꯪ ꯇꯤꯡꯉꯤ ꯇꯤꯡꯉꯤ ꯆꯨꯔꯦ ꯎꯝ ꯅꯣꯏ ꯍꯣꯁꯇꯦꯜ ꯋꯥꯔꯗꯦꯟ ꯑꯣꯏꯔꯝꯃꯣꯏꯗ ꯌꯥꯔꯦ
ꯑꯣꯏꯕ ꯌꯥꯗꯦ ꯀꯥꯏꯁꯨ ꯂꯩꯕ꯭ꯔꯣ
ꯂꯩꯕꯕꯨꯗꯤ ꯂꯩꯇꯦꯗ ꯑꯗꯨ ꯑꯣꯏꯔꯁꯨ ꯅꯪ ꯀꯣꯂꯦꯖ ꯀꯩꯀꯥꯗꯤ ꯇꯝꯃꯝꯅꯤꯗꯅ
ꯍꯣꯏꯅꯦ
ꯎꯝ ꯅꯪꯅ ꯍꯥꯏꯅꯤꯡꯗꯕꯩ ꯑꯩꯉꯣꯟꯗ ꯂꯣꯠꯄ ꯑꯣꯏꯔꯝꯃꯗꯤ ꯇꯦꯛꯅꯤꯁꯤꯌꯥꯟ ꯐꯩꯅꯦ ꯑꯗꯨꯗꯤ ꯎꯝ ꯎꯝ
ꯈꯕ꯭ꯔꯣ
ꯍꯥꯥ
ꯐꯕ꯭ꯔꯕ ꯌꯥꯝꯅ
ꯐꯥꯏꯅꯒꯩꯅꯣ
ꯅꯪꯗꯤ ꯀꯩ ꯇꯝꯃꯤꯅꯣ
ꯑꯩꯗꯤ ꯃꯤꯔꯦꯝ ꯑꯣꯏꯔꯤ
ꯍꯣꯔꯦꯟ ꯑꯗꯨꯝ‌ ꯁꯨ ꯃꯤꯔꯦꯝ ꯑꯣꯏꯕꯁꯦ ꯌꯥꯝ ꯀꯥꯅꯥꯕ ꯂꯩꯕꯅꯤꯗ ꯑꯩꯁꯨ ꯇꯨꯝꯅꯤꯡꯅ ꯑꯦ ꯑꯩꯈꯣꯏꯗꯤ ꯉꯟ ꯉꯟ ꯉꯟꯅ ꯍꯥꯎꯒꯠꯄꯅꯤꯅ ꯏꯁ ꯅꯣꯏꯗꯧ ꯅꯠꯇꯦꯍꯦ
ꯄꯨꯡ ꯄꯨꯡ ꯀꯌꯥꯗ
ꯄꯨꯡꯕꯨꯗꯤ ꯅꯪꯅ ꯈꯤꯇꯪ ꯍꯦꯜꯂꯦ ꯑꯩꯗꯤ ꯄꯨꯡ ꯇꯔꯨꯛ ꯇꯧꯒꯜꯂꯦ